ꯍꯜꯂꯣ ꯍꯂꯣ ꯑꯀꯦ ꯀꯩꯗꯧꯔꯤ ꯀꯩꯒꯨꯝ ꯂꯩꯕ꯭ꯔꯣ
ꯆꯥꯛ ꯑꯩꯣꯏ ꯌꯨꯝꯗ ꯂꯩꯌꯦ ꯀ
ꯑꯣ ꯎꯅꯔꯦ ꯆꯥꯔꯦ ꯆꯇꯣꯛꯛꯇ ꯉꯔꯤꯌꯦ
ꯑ ꯑ
ꯅꯪ ꯅꯪ ꯆ
ꯇ ꯆꯂ
ꯑꯩꯈꯣꯏꯁꯦ ꯎ ꯀꯩꯅꯣ ꯀꯔꯤ ꯁꯧꯒ꯭ꯔꯤ ꯁꯒ꯭ꯔꯤ ꯑꯃ ꯊꯣꯡꯉꯦ ꯑꯗꯒꯤ ꯑ ꯑꯂꯨꯅꯦ ꯈꯥꯃꯦꯟ ꯑꯥꯁꯤꯟꯕꯅꯦ ꯑꯗꯒꯤ ꯊꯨꯃꯌ꯭ꯥꯛ ꯇꯧꯔ ꯀꯥꯡꯒꯧ ꯑꯃꯉꯧꯔꯦ
ꯑꯣ
ꯅꯪ ꯆꯔꯥꯕꯣ
ꯆꯔꯦ
ꯀꯩ ꯃꯊꯦꯜ ꯆꯔꯕ
ꯉꯁꯤꯗꯤ ꯀꯩ ꯇꯧꯏ ꯎꯝ ꯉꯥꯅꯨ ꯉꯥꯅꯨ ꯑꯣꯏꯅ ꯊꯣꯡꯉꯦ
ꯋꯥ ꯀꯟꯅ ꯂꯥꯛꯄꯗꯥꯏꯁꯦ
ꯑꯈꯣꯏꯒꯤ ꯉꯁꯤ ꯗꯕꯜ ꯒ꯭ꯔꯣꯄꯤꯡ ꯇꯧꯋꯤꯗꯅ ꯑꯥ ꯑꯥ ꯑꯝꯇ ꯗꯕꯜ ꯀ꯭ꯔꯣꯄꯤꯡ ꯌꯥꯝ ꯇꯧꯅꯩꯗꯅ ꯑꯩꯈꯣꯏꯔꯣꯝꯒꯤ ꯁꯥꯏꯠꯀꯤꯗꯣ ꯑ ꯑꯗꯨ ꯉꯁꯤ ꯑꯩꯈꯣꯏ ꯐꯧ ꯉꯁꯤ ꯍꯣꯡꯀꯠꯂꯦ
ꯅꯣꯏ ꯇꯧꯕꯔꯣꯕ
ꯑꯥ ꯇꯧꯋꯦ
ꯅꯣꯏ ꯁꯡꯒꯣꯝ ꯌꯥꯗꯔꯦ
ꯂꯧ ꯁꯪꯉꯝ ꯃꯔꯤ ꯇꯧꯋꯤ
ꯌꯥꯝꯃꯦꯍꯦ
ꯑ ꯑꯗꯣ ꯎꯃ ꯑꯁ ꯄꯥꯏꯗꯦꯗꯥ ꯀꯥꯏ
ꯀꯔꯥꯏꯗꯒꯤ ꯋꯥꯔꯤ
ꯃꯤ ꯃꯤꯉꯣꯟꯗꯒꯤ ꯂꯧꯁꯥꯟ ꯎꯕ ꯉꯥꯏ ꯀꯅꯤꯗ
ꯎꯝ ꯀꯌꯥꯝ ꯊꯣꯛꯀꯦ ꯍꯥꯏꯁꯦ ꯐꯧꯕꯨ
ꯇꯧꯕꯣꯠ ꯑꯥ ꯉꯁꯤ ꯑꯃ ꯌꯩ ꯉꯁꯤ ꯑꯅꯤ ꯌꯩꯌꯦꯕꯀꯣ
ꯑ ꯑ
ꯎꯝ ꯗꯣ ꯄꯂꯞꯅ ꯁꯤꯁꯀꯤ ꯅꯦ ꯊꯣꯛꯑꯦ ꯕꯣꯔꯥ ꯑꯩꯈꯣꯏꯒꯤ ꯕꯣꯔꯥ ꯑꯃ ꯌꯦꯟꯖꯥꯛ ꯍꯥꯟꯕꯒꯤ ꯕꯣꯔꯥꯗꯣ
ꯈꯥꯏ ꯅꯠꯇꯦ ꯄꯤꯈꯥꯎ ꯑꯣꯏꯔꯗꯤ ꯈꯥꯏ ꯍꯥꯏꯗꯥꯏꯅꯦ
ꯁꯕꯦꯟꯇꯤ ꯕꯣꯔꯒ ꯅꯛꯅꯕꯗꯣ
ꯑꯣ ꯐꯣꯜ ꯆꯗ
ꯣ ꯄꯣꯝ ꯆꯝꯕꯗꯤ ꯗꯥꯏ ꯌꯧꯗꯦ
ꯃꯆꯥ ꯈ ꯄꯤꯊꯕꯗꯣ
ꯑꯥ ꯑꯥ ꯆꯪ ꯊ ꯊꯕꯗꯣ
ꯑꯗꯨ ꯑꯗ
ꯉꯁꯤ ꯀꯔꯤ ꯇꯧꯕꯅꯤꯗ ꯎꯝ ꯑꯗꯅꯤ ꯑꯃꯅ ꯉꯁꯤ ꯈꯣꯝꯀꯠꯂꯦꯕꯀꯣ ꯄꯣꯡꯄ ꯃꯣꯏ ꯃꯤ ꯑꯣꯏꯅ ꯅꯦꯛꯈ꯭ꯔꯦꯕ ꯑꯅꯤ ꯑꯃꯅ ꯑꯩꯈꯣꯏꯅ ꯈꯣꯝꯒꯠꯄꯅꯦ
ꯑꯣ ꯅꯣꯏ ꯀꯅꯥ ꯀꯅꯣ ꯅꯣꯏ ꯅꯣꯏ ꯅꯃꯥꯟꯅꯕ ꯔꯣ
ꯑꯍꯣꯏ ꯍꯣꯏ ꯏꯃꯥꯟꯅꯕꯉꯩꯁꯨ ꯌꯥꯎꯔꯦ ꯑꯩꯈꯣꯏ ꯐꯦꯃꯤꯂꯤꯁꯨ ꯌꯥꯎꯔꯦ
ꯑꯣꯝ
ꯑꯗꯨꯃꯥꯏꯅ ꯇꯧꯔꯒ ꯏꯃꯥꯟꯅꯕꯈꯩꯁꯨ ꯉꯁꯤ ꯀꯩ ꯇꯧꯋꯦ ꯉꯁꯥꯏ ꯄꯨꯡ ꯃꯔꯤ ꯃꯈꯥꯏꯗꯣ
ꯑꯥ
ꯑꯗꯨꯗꯒꯤ ꯃꯣꯏꯒꯤ ꯃꯦꯆꯤꯤꯟ ꯂꯥꯛꯑꯦ ꯃꯦꯆꯤꯤꯟ ꯂꯥꯛꯑꯒ ꯍꯧꯔꯁꯦꯅ ꯐꯣꯟ ꯇꯧꯔꯛꯑꯦ ꯉꯔꯥꯡꯗꯒꯤꯗꯤ ꯑꯩꯈꯣꯏ ꯔꯦꯗꯤ ꯂꯣꯏ ꯇꯧꯔ ꯂꯩꯕꯅꯦ ꯑꯗꯣ ꯑ ꯄꯆꯩ ꯑꯗꯨꯗꯤ ꯑꯥꯗ ꯂꯣꯏ ꯊꯝꯂꯝꯝꯕ ꯍꯥꯏꯇꯥꯔꯦ ꯑꯗꯨꯃꯥꯏꯅ ꯇꯧꯔꯒ ꯏꯃꯥꯟꯅꯕ ꯄꯨꯝ ꯑꯃꯁꯝꯨ ꯌꯥꯎꯕꯤꯔꯦ ꯑꯗꯨꯒ ꯑꯩꯈꯣꯏꯒꯤ ꯏꯕꯥꯏ ꯑꯃꯅ ꯑꯅꯞ ꯐꯖꯅ ꯊꯣꯡꯕꯤꯔꯝꯃꯦ ꯇꯥꯃꯤꯟꯅꯔꯦ ꯑꯗꯒꯤ ꯃꯣꯏꯖꯨ ꯍꯥ
ꯂꯧ ꯌꯩꯕꯨꯗꯤ ꯂꯣꯏꯔꯦꯕ
ꯑ ꯂꯣꯏꯗ꯭ꯔꯤ ꯌꯥꯅꯤ ꯋꯥꯂꯤ
ꯑꯅꯤ
ꯑꯅꯤ ꯑꯃ ꯌꯩꯔꯦ ꯑꯅꯤ ꯑꯃꯅ ꯂꯧꯁꯪ ꯑꯅꯤ ꯑꯃꯅ ꯌꯩꯔꯦ ꯑꯅꯤ ꯂꯧꯁꯪ ꯑꯅꯤ ꯑꯃꯅ ꯂꯩꯍꯧꯔꯤ ꯈꯣꯝꯒꯠꯄꯗ ꯉꯥꯏꯍꯧꯔꯤ ꯈꯔ ꯃꯨꯟꯕ ꯋꯥꯠꯂꯦꯅ ꯑꯗꯨꯅ ꯈꯔ ꯊꯦꯡꯅ ꯇꯧꯕꯅꯦꯕꯀꯣ ꯑꯗꯣ ꯃꯤꯒ ꯈꯠꯂꯑꯦ ꯑꯅꯤꯁꯦ ꯑꯗꯨꯅꯦ ꯏꯃꯅꯅꯕꯨꯡꯉꯥꯏ ꯆ ꯎꯟꯅꯔꯒ ꯑꯗꯨ ꯃꯣꯏꯁꯨ ꯄꯣꯊꯥꯔꯨꯔꯅꯦꯅ ꯆꯠꯈ꯭ꯔꯦ ꯌꯥꯝ ꯅꯨꯡꯁꯤꯕ ꯏꯇꯥꯎ ꯉꯥꯛꯇꯅꯤ
ꯍꯥꯎꯕꯅꯤ ꯅꯦꯍꯦ ꯑꯗꯨꯃꯥꯏꯅ ꯊꯕꯛ ꯄ ꯁꯨꯔꯒ ꯆꯥꯕꯗꯣ
ꯁ ꯅꯨꯡꯁꯥꯒ ꯁꯥꯕꯅꯦ
ꯑꯗꯨ ꯅꯣꯏ ꯐꯧꯕꯣꯛꯁꯦ ꯍꯥꯟꯅ ꯑꯗꯨꯝ ꯆꯨꯝꯅ ꯃꯤ ꯊꯥꯅꯕ ꯃꯇꯝꯗꯣ ꯊꯥꯕꯒ ꯀꯅꯥ ꯈꯣꯠꯄ ꯍꯦꯕ ꯆꯞ ꯃꯥꯟꯅꯕ꯭ꯔꯥ
ꯍꯣꯏ ꯑ ꯑꯁꯨꯝ ꯀꯥꯟꯗ ꯇꯧꯕꯁꯤꯅꯅꯦ
ꯎꯝ
ꯑꯩꯈꯣꯏꯒꯤ ꯏꯁꯤꯡ ꯃꯁꯤꯡꯗꯤ ꯈꯤꯇꯪ ꯋꯥꯏꯑꯦꯕꯀꯣ ꯑꯗꯨꯒ ꯐꯧ ꯇꯤꯟ ꯇꯥꯕꯁꯨꯠ ꯇꯥꯗꯦꯕ ꯄꯥꯛꯅ
ꯍꯣꯏꯅꯦ ꯑꯗꯨꯕꯨꯗꯤ ꯀꯝ ꯐꯥ ꯅꯠꯇ
ꯑ ꯐꯥꯎ ꯇꯤꯟꯇꯥꯗ꯭ꯔꯦ ꯑꯗꯨꯗꯒꯤ ꯍꯤꯗꯥꯛ ꯀꯥꯞꯄꯁꯨ ꯀꯥꯞꯅꯗ꯭ꯔꯦ ꯍꯥꯔꯁꯨ ꯌꯥꯝ ꯄꯥꯡ ꯆꯥꯏꯅꯗ꯭ꯔꯦꯕ ꯊꯥꯏꯅꯒꯤ ꯑꯩꯈꯣꯏꯒꯤ ꯑꯗꯨꯝ ꯃꯃꯥꯡ ꯃꯃꯥꯡꯒ ꯁꯗ ꯄꯨꯔꯛꯄꯅꯤꯅ ꯑꯗꯨꯝ ꯍꯥꯔ ꯅꯨꯡ ꯈꯔ ꯑꯗꯨꯝ ꯍꯥꯥꯎ ꯈꯤꯕꯅꯤꯅ ꯂꯩꯕꯥꯛ ꯂꯩꯍꯥꯎꯗꯣ ꯑꯗꯨꯝ ꯆꯨꯞꯁꯜꯂ ꯂꯩꯍꯧꯋꯤꯗꯅ ꯑꯗꯨꯗꯨꯅꯁ ꯍꯥꯟꯅ ꯑꯗꯨꯝ ꯐꯕ ꯖꯥꯠꯅꯤꯗ ꯐꯖ
ꯎ ꯑꯗꯨꯅ ꯑꯗꯨꯝ ꯆꯞ ꯃꯥꯟꯅ ꯃꯇꯝ ꯃꯃꯥꯡ ꯊꯣꯛꯈꯤꯕ ꯐꯕꯣꯛꯇꯨꯒ
ꯑꯥ ꯃꯤꯗꯤ ꯌꯥꯝꯅ ꯀꯩ ꯇꯧꯋꯦ ꯌꯥꯝ ꯍꯦꯟꯅ ꯐꯅ ꯐꯅꯅ ꯐꯅꯩꯌꯦꯕ ꯑꯩꯈꯣꯏꯁꯨ ꯑꯗꯨꯝ ꯆꯥꯡ ꯑꯃꯗ ꯐꯩ ꯃꯤꯒꯤꯅ ꯈꯤꯇꯪꯕꯨꯗꯤ ꯍꯦ ꯃꯣꯏꯅ ꯀꯩꯁꯤꯡ ꯃꯥꯏꯁꯤꯡ ꯌꯥꯝ ꯐꯪꯕ ꯖꯒꯥ ꯑꯣꯏꯈꯤꯕꯕ
ꯅꯣꯏꯅ ꯅꯣꯏꯗꯣ ꯅꯣꯏ ꯂꯧꯊꯣꯛ ꯑꯩ ꯆꯥꯛꯠꯇ꯭ꯔꯤꯔꯤꯕꯨꯡꯐꯣ
ꯑꯥ
ꯑꯥ
ꯅꯪꯅꯣ ꯌꯥꯎ ꯏ ꯑꯗꯨꯗꯤ ꯑꯩꯈꯣꯏꯒꯤ ꯂꯧ ꯌꯩꯕ ꯗ ꯃꯃꯥꯡꯗ꯭ꯔ ꯑꯃ
ꯅꯣꯏ ꯅꯍ ꯃꯅꯨꯡꯗ ꯆꯪꯕꯗꯣ ꯅꯠꯇ꯭ꯔꯣ
ꯑꯣ ꯃꯅꯨꯡꯅꯦ ꯆꯪꯕꯗꯣ
ꯋꯥ ꯈꯪꯉꯦ ꯍꯥꯏ ꯑꯗꯨꯗꯤ
ꯑꯝ
ꯑꯗꯨꯗꯤ ꯏꯁꯤꯡ ꯈꯔ ꯋꯥꯔꯝꯒꯅꯤ ꯏꯁꯤꯡꯗ ꯆꯠꯐꯝ ꯑꯃ ꯂꯩ ꯏꯁꯤꯡ ꯂꯥꯛꯐꯝꯁꯨ ꯂꯩꯇꯦ
ꯑ ꯃꯌꯥꯝ ꯂꯣꯏ ꯎꯕꯅꯤꯅ ꯑꯗꯨꯝ ꯈꯣꯡꯗꯣ ꯐꯖꯅ ꯍꯜꯂꯛ ꯀꯥꯟꯗ ꯇꯧꯕꯅꯦ
ꯌꯥꯏꯦꯕ
ꯑꯗꯣ ꯍꯧꯖꯤꯛꯉꯛ ꯀꯃꯥꯏꯅ ꯇꯧꯒꯦꯗꯉꯣ ꯑꯩꯈꯣꯏꯒꯤ ꯀꯔꯤ ꯇꯧꯕꯗꯣ ꯀꯦꯅꯦ ꯏꯁꯤꯡ ꯀꯪꯈ꯭ꯔꯦꯗꯅ ꯂꯣꯏꯅ ꯍꯧꯖꯤꯛ
ꯍꯣꯏꯅꯦ ꯀꯩꯅ ꯊꯔꯛ ꯈꯗ꯭ꯔꯦ
ꯑ ꯑꯣ ꯆꯥꯡꯗꯤ ꯆꯞ ꯆꯥꯅ ꯇꯥꯡ ꯆꯥꯈꯤꯕ ꯍꯥꯏꯇꯥꯔꯦ ꯁꯤꯡ ꯂꯣꯏꯁꯤꯜꯂꯛꯄꯒꯤ ꯑꯗꯨ ꯌꯥꯝ ꯀꯪꯅ ꯃꯃꯥꯡꯗ ꯅꯪ ꯌꯥꯎꯕ ꯀꯥꯟꯗ ꯅꯠꯇ꯭ꯔꯣ ꯏꯁꯤꯡ ꯑꯩꯈꯣꯏꯒꯤ ꯃꯌꯥꯝꯅ ꯀꯩ ꯇꯧꯈꯤꯕꯗꯣ
ꯏꯃ ꯏꯃꯥꯏ ꯇꯧꯅꯤꯅꯦ
ꯍꯟꯊꯀꯤ ꯑꯗꯨ ꯇꯧꯗ꯭ꯔꯦ
ꯑꯗꯨꯗꯤ ꯌꯥꯝ ꯅꯨꯡꯉꯥꯏꯅ ꯁꯦꯝꯈ꯭ꯔꯦꯕ ꯑꯗꯨꯗꯤ ꯍꯥꯏꯗꯤ ꯀꯥꯂꯦꯟꯁꯨ ꯑꯣꯏꯔꯦ ꯅꯨꯡꯁꯥ ꯁꯥꯕꯅꯤꯅ ꯑꯗꯨꯝ ꯀꯪꯉꯝꯃꯅꯦꯕ ꯑꯗꯨꯒ ꯐꯔ ꯇꯥꯅꯤꯗ ꯏꯕꯣ
ꯈꯪꯗꯦꯗ ꯑꯗꯨꯝ ꯍꯥꯏꯗꯤꯝ ꯌꯨꯝꯗ ꯂꯧ ꯑꯗꯨꯝ ꯂꯧꯁꯤꯡ ꯈꯔ ꯎꯕꯅꯤꯅ ꯑꯗꯨꯃꯥꯏꯅ ꯋꯥꯏ ꯑꯦꯁꯨ ꯍꯥꯏꯗꯦ ꯋꯥꯟ ꯋꯥꯏ ꯑꯦꯁꯨ ꯍꯥꯏꯗꯦ ꯋꯥꯟ ꯑꯗꯨꯦꯁꯨ ꯍꯥꯏꯗꯦ ꯑꯗꯨꯝ ꯈꯪꯗꯦ ꯇꯧꯔꯤꯁꯦ
ꯅꯣꯏꯗꯤꯦ ꯅꯪ ꯌꯦꯡꯉꯣ ꯍꯟꯗꯛ ꯑꯗꯨ ꯂꯣꯏꯕ ꯅꯣꯏꯁꯨ ꯑꯗꯨꯝ ꯍꯟꯖꯤꯤ ꯂꯣꯏꯕꯒꯅ ꯑꯅꯧꯕ ꯐꯧꯁ ꯑꯗꯨꯝ ꯍꯖꯤꯕ ꯍꯧꯔꯛꯇꯣꯏꯔꯕ
ꯎꯝ ꯍꯥꯎꯗꯣꯣꯔꯦ
ꯑꯩꯈꯣꯏꯁꯨ ꯍꯧꯖꯤꯛ ꯀꯟꯅ ꯀꯩꯅꯣ ꯇꯧꯔꯤꯑꯕ ꯀꯩꯅꯣ ꯀꯔꯤ ꯐꯩꯗꯣꯛ ꯈꯣꯀꯩꯔꯤ ꯇ ꯈꯥꯏꯕꯗꯨꯣꯏꯣꯏ ꯍꯣꯏꯗꯣꯛꯄ ꯂꯣꯏꯈ꯭ꯔꯦ ꯑꯩꯈꯣꯏꯗꯤ ꯏꯁꯤꯡ ꯈꯔ ꯋꯥꯏꯅꯤ ꯑꯩꯈꯣꯏꯔꯣꯝꯁꯦ ꯍ ꯍꯣꯏ ꯐꯣꯏꯗꯣꯡ ꯐꯣꯏꯗꯣꯛ ꯑꯣꯏꯒꯗ ꯏꯁꯤꯡ ꯌꯥꯝ ꯌꯥꯎꯗꯦꯕ
ꯍꯧꯖꯤ ꯈꯣꯏ ꯂꯤꯗ
ꯎꯝ
ꯑꯣꯃꯨ ꯑꯈꯣꯏ ꯑ ꯍꯧꯖꯤ ꯆꯦ
ꯃꯅꯦ
ꯗꯕ ꯀꯣꯄꯤꯡ ꯑꯣꯏꯣꯕꯤꯗ ꯒꯦꯝꯨ ꯏꯁꯤꯡ ꯂꯩꯕ ꯖꯒꯥꯒꯤꯗꯤꯀꯣ ꯅꯩꯈꯥꯏꯔꯒ ꯑꯃꯨꯛ ꯐꯧ ꯐꯨꯟꯕ ꯌꯥꯎꯅꯈ꯭ꯔꯦ ꯌꯦꯡꯉꯣ ꯌꯥꯝ ꯌꯥꯝ ꯊꯣꯅ
ꯀꯔꯤꯝ ꯇꯧꯔꯣꯏꯗꯧꯕ ꯑꯗꯨ ꯂꯋꯥ ꯂꯣꯏꯕꯥꯏ ꯂꯩ ꯍꯥꯎꯕꯗꯣ
ꯑꯗꯨꯗ ꯀꯔꯤꯝꯧ ꯊꯣꯏꯗꯣꯛꯄꯗꯤ ꯇꯧꯔꯣꯏꯅ ꯑꯗꯨꯝ ꯍꯥꯏꯌꯦ ꯃꯣꯏ ꯑꯈꯜꯂꯤꯉꯩꯅꯗꯤ ꯃꯣꯏꯅ ꯍꯥꯟꯅꯕꯨ ꯍꯦꯟꯅ ꯈꯨꯗꯣꯡ ꯆꯥꯅꯤ ꯈꯣꯠꯅꯤꯔꯗꯤ ꯍꯥꯏ
ꯍꯥꯏꯗꯤ ꯗꯦꯕꯥꯜ ꯂꯩꯍꯥꯎꯗꯣ ꯑꯗꯨꯝ ꯐꯖꯅ ꯁꯤꯟꯅꯔꯛꯑꯅꯤꯅ ꯑꯗꯨ ꯑꯣꯏꯇꯥꯔꯗꯤ ꯑꯃꯨꯣꯛ ꯑꯃꯃꯣꯛꯗ ꯇꯞꯅꯤꯔ ꯁꯤꯟꯅꯔꯛꯄꯅꯤꯅ ꯑꯗꯨꯗꯣ ꯍ ꯑꯗꯨ ꯐ ꯑꯗꯨ ꯆꯥꯠꯂ ꯐꯔꯦ ꯑꯗꯨ ꯆꯥꯠꯂ ꯑꯗꯨꯅꯤ
ꯎꯝ ꯍ ꯐꯅꯤ ꯍꯅꯤ ꯑꯩꯅꯁꯨ ꯈꯜꯂꯦ ꯐꯅꯤꯗꯤ ꯌꯥꯝ ꯅ ꯃꯣꯏꯒꯤꯁꯤꯁꯨ ꯌꯥꯝ ꯊꯣꯛꯈꯤꯕ ꯑꯣꯏꯌꯦꯕ
ꯑꯗꯨꯝ ꯍꯧꯕ ꯌꯥꯔꯅꯦ ꯑꯗꯨ ꯑꯣꯏꯇꯥꯔꯒꯗꯤ ꯅꯣꯡꯅꯤꯗꯒꯤ ꯂꯩꯔꯒ ꯅꯣꯡ ꯈꯔ ꯇꯥꯔꯛꯄꯒ
ꯎꯝ
ꯎꯝ
ꯑ
ꯎꯝ
ꯊꯕꯛ ꯏꯟꯈꯥꯡꯁꯦ ꯑꯗꯨꯝ ꯌꯨꯝꯒꯤ ꯀꯩꯗꯨꯅꯤꯗ ꯁꯤ ꯊꯕꯛ ꯂꯪꯗꯦ ꯌꯨꯝꯒꯤ ꯑꯗꯨꯝ ꯐꯦꯃꯤꯂꯤꯉꯩꯀꯣ
ꯍ ꯑꯦ
ꯑꯣꯏꯕ ꯀꯩꯅꯦꯕ ꯖꯔ ꯍꯥꯏꯒꯗ꯭ꯔꯥ ꯁꯤ ꯁꯨꯃꯥꯏꯅ ꯑꯗꯨꯝ ꯂꯩꯔꯦ
ꯎ ꯑꯗꯨ ꯅꯪ ꯑꯗꯨꯗꯤ ꯑꯗꯨꯗꯤ ꯂꯧꯗ ꯑꯗꯨꯝ ꯂꯣꯏꯇꯥꯥꯃꯤꯅꯦꯟꯇꯛꯈꯁꯦ ꯑꯃ
ꯑ ꯑꯥ ꯑꯥ ꯃꯥꯅꯦ ꯃꯥꯅꯦ
ꯑꯗꯨ ꯆꯥ ꯇꯣꯛꯑ ꯀꯩꯗꯧꯔꯕꯝꯣ ꯍꯧꯖꯤꯛꯀꯣ
ꯁꯨꯝꯅꯤꯔꯃꯤ ꯐꯥꯎꯃꯤ
ꯎꯝ ꯉ ꯉꯅꯨ ꯆꯥꯗꯔꯦ
ꯃꯥꯅꯨꯁꯔ
ꯅꯣꯏ ꯃꯈꯣꯏꯗꯤ ꯑꯗꯨꯝ ꯀꯜꯂꯤꯕ ꯅꯠꯇ꯭ꯔꯣ
ꯑ ꯀ ꯂꯦ ꯇꯨꯝ
ꯅꯣꯏ ꯉꯋꯥꯄꯥꯇꯤ ꯅꯣꯏ ꯑꯋꯥꯄꯥꯇꯤ ꯀꯃꯥꯏ ꯀꯃꯥꯏꯅ ꯇꯧꯔꯤꯕ
ꯑꯗꯨꯝ ꯃꯥꯖ ꯍ ꯑꯗꯨꯝ ꯑꯩꯈꯣꯏ ꯃꯇꯦꯡ ꯑꯗꯨꯝ ꯄꯥꯡꯉꯒ ꯂꯩꯔꯤꯌꯦ ꯊꯣꯏꯗꯣꯛꯄ ꯑꯗꯨꯝ ꯀꯔꯤꯝ ꯊꯣꯏꯗꯣꯛꯄ ꯀꯔꯤꯝ ꯇꯧꯗ꯭ꯔꯤ
ꯑꯗꯨ ꯑꯗꯨꯗꯤ ꯃꯌꯥꯝ ꯑꯃ ꯒ꯭ꯌꯥꯟ ꯇꯥꯕꯅꯤꯅ ꯍꯇꯥ
ꯍ
ꯇꯥꯏ ꯑꯗꯨꯗꯤ
ꯍꯣꯏꯔꯕꯣ ꯍ ꯑꯩꯗꯤ ꯑꯩꯕꯨꯗꯤ ꯇꯥꯏꯇ ꯑꯗꯨꯝ ꯐꯪꯉꯤꯗꯅ ꯀꯩꯅ
ꯎꯝ ꯍꯪꯒ
ꯑꯣ ꯍꯣ ꯍꯣꯏ ꯁꯨꯝ ꯍ ꯀꯂꯤꯗ
ꯍꯣ ꯍꯣꯏ ꯑꯗꯨꯅꯦ ꯚꯥꯏ ꯑꯗꯨꯝ ꯑ ꯐꯥꯎ ꯐꯥꯎꯔꯛꯑꯣ
ꯍꯣꯏ ꯍꯣꯏ ꯍꯣꯏ ꯅꯪꯗꯤ ꯐꯥꯎ ꯌꯥꯗꯕꯅꯤꯅ
ꯐꯥꯎꯛꯇꯅꯤ ꯐꯥꯎꯛꯇꯅꯦꯁꯨ ꯐꯥꯎꯀꯣꯏꯅꯤ ꯍꯥꯏ
ꯑꯣ ꯇ ꯍꯧꯖꯗ ꯑꯗꯨ ꯍꯕ
ꯍꯣ ꯍꯣ ꯚꯥꯏ ꯐꯔ ꯐꯔ ꯊ ꯂꯩ ꯀꯣ